ꯑꯥ
ꯀꯩꯗꯧꯔꯤꯅꯣ
ꯑꯁ ꯐꯝꯃꯒ ꯂꯩꯔꯦꯗ ꯀ꯭ꯔꯤꯁꯨ ꯂꯧꯅꯤꯡꯉꯥꯏ ꯂꯩꯇꯕꯅꯤꯅ
ꯅꯪꯗꯤ ꯑꯝꯇ ꯇꯧꯕ ꯍꯧꯗ꯭ꯔꯤ ꯇꯧꯔꯣ ꯅꯪꯒꯤꯗꯣ ꯀꯣꯜ ꯇꯧꯅꯤꯡꯉꯥꯏ ꯀꯌꯥꯃꯨꯛ ꯂꯩꯕ꯭ꯔꯥ ꯑꯗꯨ ꯌꯦꯡꯉꯣ ꯑꯩꯒꯤꯗꯤ ꯑꯁ ꯁꯤꯗꯧꯔꯦꯗ ꯑꯩ
ꯑꯣꯟ ꯂꯩꯕ꯭ꯔꯣ
ꯌꯥꯝ ꯂꯩꯌꯦ ꯃꯥꯗꯤ ꯑꯃꯨꯛꯀ ꯍꯧꯖꯤꯛ ꯇ꯭ꯋꯦꯟꯇꯤ ꯑꯃꯨꯛꯀ ꯇꯥꯎꯟ ꯇ꯭ꯋꯦꯟꯇꯤ ꯇꯧꯅꯤꯡꯉꯥꯏ ꯂꯩꯌꯦ ꯑꯗꯨ ꯂꯣꯏꯔ ꯐꯤꯐꯇꯤ ꯑꯃꯨꯛꯀ
ꯑꯍꯥꯟꯕꯗ ꯀꯌꯥ ꯑꯣꯏ ꯀꯌꯥ ꯊꯝꯃꯝꯒꯦ ꯇꯥꯛꯁꯇꯣ
ꯃꯉꯥ ꯑꯗꯣ ꯁꯤꯒꯨꯝꯕ ꯋꯥꯗꯣ ꯍꯥꯏꯒꯅꯨꯗꯤ ꯍꯥꯏꯌꯦ ꯁꯤꯗ ꯑꯗꯣ ꯁꯥꯎꯅꯤꯡꯕꯒꯤ ꯑꯩꯗꯣ ꯑꯗꯨꯝ ꯍꯥꯡꯅ ꯂꯩꯕꯅꯤꯅ
ꯒ꯭ꯌꯥꯟ ꯃꯦꯟꯒ ꯇꯥꯗꯦ ꯂꯣꯏꯗꯔꯤꯗ ꯑꯩꯗꯤ ꯇꯨꯝ ꯂꯩꯌꯦꯕ ꯑꯩ ꯋꯥꯔꯦ
ꯍꯣꯏꯗꯔ ꯅꯨꯡꯉꯥꯏꯕꯣ ꯈꯥꯟ
ꯑꯣ ꯑꯩ ꯃꯄꯥꯟ ꯊꯣꯛꯇꯕꯒꯤ ꯑꯗꯨꯝ ꯏꯪ ꯃꯥꯜꯂꯦ
ꯎꯝ ꯁꯤ ꯈꯥꯏ ꯅꯨꯡꯉꯥꯏꯌꯦ ꯑꯈꯣꯏꯒꯤ ꯑꯗꯨꯗꯤ ꯇꯨꯝꯃꯨꯕ
ꯑꯣ ꯉꯔꯥꯡꯁꯨ ꯅꯣꯡ ꯆꯨꯑꯦ ꯁꯤꯗꯒꯤ
ꯑꯣ ꯈꯪꯗꯦ ꯃꯌꯥꯝꯗꯤ
ꯅꯝ ꯆꯣ ꯆꯣꯔꯒ ꯂꯩꯕꯅꯦ ꯉꯁꯤꯗꯨꯗꯤ ꯑꯁ ꯈꯪꯗ꯭ꯔꯦꯗ
ꯉꯔꯥꯡ ꯂꯥꯛꯑꯝꯗꯨꯗꯒꯤ ꯁꯤꯗꯒꯤ ꯍꯦꯟꯅ ꯐꯩꯌꯦ
ꯍꯟꯅ ꯐꯩ ꯔꯨꯝ ꯃꯅꯨꯡꯗꯁꯨ ꯏꯪ ꯏꯪ ꯂꯥꯎꯕꯒ
ꯎꯝ ꯎꯝ
ꯑꯩꯗꯤ ꯑꯦꯁꯤꯅ ꯏꯪꯃꯜꯒꯤ ꯗꯥꯏꯕ ꯉꯝꯗ꯭ꯔꯦꯅꯦ ꯀꯃꯥꯟ ꯔꯨꯝꯗ ꯑꯗꯨꯝ ꯊꯣꯛꯂꯛꯑꯦ
ꯀꯃꯥꯏ ꯇꯧꯔꯦ
ꯍꯥꯥ ꯍꯜꯂꯣ
ꯍꯥꯎ
ꯀꯔꯤ ꯍꯥꯏꯕ ꯃꯤ ꯍꯥꯏꯕ
ꯅꯥꯗ꯭ꯔꯕꯣ ꯍꯥꯏꯕ
ꯑꯍ ꯑꯩꯒꯤ ꯆꯦꯁꯇꯣ ꯑꯃꯨꯀ ꯅꯥꯕ ꯍꯧꯔꯦ ꯑꯩ ꯐꯤ ꯌꯥꯎꯔꯦ
ꯎꯝ
ꯑꯃꯨꯀ ꯃꯥ ꯚꯥꯕꯒꯤ ꯃꯨꯀꯥ ꯅꯥꯕꯅ ꯑꯩꯒꯤ ꯁꯣꯔ ꯍꯣꯟꯕꯒꯨꯝꯕꯗꯤ ꯅꯥꯕ ꯅꯠꯇꯕꯀꯣ
ꯎꯝ
ꯑꯩꯒꯤ ꯆꯦꯁ ꯑꯦꯔꯤꯌꯥꯗꯣ ꯐꯨꯟꯕꯅ ꯁꯤꯗꯧꯔꯦ
ꯑꯣ ꯀꯃꯥꯏ ꯇꯧꯋꯦ
ꯈꯪꯒꯦ ꯑꯃꯨꯀ ꯃꯔꯛ ꯃꯔꯛꯇ ꯎꯝ ꯐꯝꯕꯒꯨꯝꯕ ꯇꯧꯋꯦꯅ ꯑꯗꯨ ꯃꯇꯝꯗ ꯑꯃꯨꯛ ꯅꯥꯏꯌꯦ ꯑꯗꯨꯒ ꯁꯥꯏꯠ ꯁꯥꯏꯠꯇ ꯇꯨꯝꯕ ꯃꯇꯝꯗ ꯑꯃꯨꯛꯀ ꯑꯩꯈꯣꯏꯗꯣ ꯎꯝ ꯀꯣꯔꯅꯔ ꯁꯥꯏꯠꯇ ꯑꯃꯨꯛꯀ ꯑꯣꯜꯂꯦ ꯁꯨꯃꯟ ꯁꯨꯃꯥꯏꯅ ꯇꯨꯝ ꯇꯨꯝꯃꯤꯟꯅ ꯃꯔꯛ ꯃꯔꯛꯇ ꯑꯗꯨ ꯇꯥꯎꯔꯗꯤ ꯑꯃꯨꯛꯀ ꯅꯥꯏꯌꯦꯕ ꯀ ꯑꯗꯨꯒ ꯍꯥꯃꯨꯡꯗꯣ ꯃꯈꯥꯗ ꯑꯩꯗꯤ ꯇꯨꯝ ꯇꯧꯃꯤꯟꯅ ꯑꯗꯨ ꯃꯈꯥꯗ ꯇꯨꯝꯕꯗꯣ ꯑꯃꯨꯛ ꯀꯟꯅ ꯅꯥꯏꯌꯦ ꯋꯥꯀꯤꯡ ꯇꯧꯒꯦꯔꯥ ꯉꯝꯗ꯭ꯔꯦ ꯑꯟꯖꯥꯕ ꯂꯥꯛꯑꯒ ꯑꯃꯨꯛ ꯌꯦꯡꯕ ꯆꯠꯇ꯭ꯔꯗꯤ ꯌꯥꯗꯣꯏ ꯃꯥꯟꯗ꯭ꯔꯦ
ꯎꯝ
ꯃꯊꯥ ꯁꯥꯕ ꯍꯧꯔꯛꯑꯦ
ꯍꯜꯂꯣꯕꯤ ꯍꯜꯂꯣ ꯃꯅꯨꯡ ꯉꯥ ꯀꯦꯝ ꯀꯪꯗꯦꯅꯦ
ꯃꯣꯢꯗꯨꯒ ꯉꯁꯥꯏꯗꯗꯤ ꯏꯁꯤꯡ ꯊꯝꯃꯒ ꯇꯥꯎꯕꯤ ꯈꯔ ꯐꯥꯕ ꯃꯥꯟꯕ ꯇꯨ ꯍꯧꯖꯤꯛ ꯗꯤ ꯑꯃꯨꯀ ꯅꯥꯕ ꯑꯦ ꯀ꯭ꯔꯤ ꯇꯧꯒꯦꯔ ꯒꯦꯁꯇ꯭ꯔꯤꯛ ꯀꯟꯕꯒꯤꯔ ꯈꯪꯗꯦꯗ ꯑꯩꯁꯦ ꯁꯣꯔ ꯍꯣꯟꯕꯗ ꯌꯥꯝ ꯀꯨꯢꯅ ꯃꯊꯥ ꯌꯥꯝ ꯁꯥ ꯁꯣꯔ ꯍꯣꯟꯕꯗꯤ ꯇ ꯀꯔꯤꯝꯇ ꯇꯧꯗꯦꯕ ꯑꯗꯨꯒ ꯑꯩꯒꯤ ꯑꯃ ꯁꯥꯏꯠꯁꯦ ꯂꯦꯞ ꯁꯥꯏꯠꯁꯦ ꯌꯥꯝ ꯐꯨꯜꯂꯒ ꯂꯩꯌꯦꯕ ꯁꯣꯔ ꯍꯣꯟꯕꯒꯨꯕꯗꯤ ꯑꯥ ꯑꯥ ꯈꯨꯟꯗ ꯂꯩꯥꯏꯔꯛꯒ ꯑꯗꯨ ꯁꯣꯔ ꯍꯣꯟꯕꯗꯤ ꯀꯔꯤꯝꯇ ꯅꯥꯕꯒꯨꯝꯕꯗꯤ ꯂꯩꯇꯦꯕ
ꯎꯝ
ꯒꯤꯌꯟ ꯇꯥꯗ꯭ꯔꯦ ꯑꯩ
ꯎꯝ ꯌꯦꯡꯊꯣꯛ ꯑꯗꯨꯃꯥꯢ ꯇꯧꯗ꯭ꯔꯗꯤ ꯌꯥꯔ
ꯅꯍꯥꯟꯗꯣ ꯑꯩ ꯃꯣꯅꯤꯔꯀꯥ ꯆꯠꯄ ꯅꯨꯃꯤꯠꯇ ꯕ꯭ꯔꯥ ꯌꯥꯝ ꯇꯥꯏꯠ ꯑꯣꯏꯕ ꯁꯦꯠꯆꯤꯟꯈ꯭ꯔꯦꯕ ꯑꯗꯨ ꯅꯨꯃꯤꯠ ꯇ ꯑꯩ ꯈꯔ ꯋꯥꯕ ꯍꯧꯔꯦ ꯑꯗꯨꯒ ꯂꯝꯕꯤ ꯆꯠꯄꯅꯤꯅ ꯂꯧꯊꯣꯛꯄ ꯌꯥꯗ꯭ꯔꯤꯅꯦ ꯑꯗꯨꯒꯨꯝꯕꯗꯣ
ꯎꯝ
ꯑꯗꯨꯗꯒꯤ ꯍꯟꯂꯥꯛꯄꯗꯒꯤ ꯇꯥꯎꯕ ꯍꯥꯎꯕꯅꯦꯕ ꯌꯨꯝꯗ ꯍꯥꯏꯗꯣꯛꯈ꯭ꯔꯦ ꯉꯁꯤꯗꯤ ꯎꯄꯥꯏ ꯂꯩꯥꯇꯕꯒꯤ ꯅꯥꯕ ꯍꯧꯎꯈ꯭ꯔꯕꯒꯤ ꯑꯩ
ꯅꯪ ꯅꯔꯕꯣ
ꯍꯥꯥ
ꯅꯕ꯭ꯔꯣꯕ
ꯌꯥꯝ ꯅꯥꯏꯌꯦ ꯉꯁꯤꯗꯤ ꯈꯪꯗ꯭ꯔꯦ ꯑꯩ ꯏꯁꯤꯡ ꯊꯝꯃꯁꯨ ꯊꯕ ꯉꯝꯗ꯭ꯔꯦ ꯑꯗꯨꯒꯤ
ꯎꯝ
ꯑꯩ ꯍꯥꯏꯗꯣꯛꯅꯤꯡꯗ꯭ꯔꯦꯅꯗꯤ ꯇꯥꯎꯔꯒ ꯂꯥꯛꯏꯕꯅꯦ ꯑꯗꯨꯒꯤ ꯎꯄꯥꯏ ꯂꯥꯏꯇ꯭ꯔꯦ ꯉꯁꯤꯗꯤ ꯅꯥꯕ ꯑꯗꯨꯝ ꯌꯥꯝ ꯇꯣꯏꯅꯗꯤ ꯅꯥꯕ ꯅꯠꯇꯦ ꯃꯔꯛ ꯃꯔꯛꯇ ꯁꯨꯃꯥꯏꯅ ꯇꯥꯎꯕꯒꯤꯅꯦꯅ ꯍꯥꯏꯕ ꯑꯗꯨ ꯀꯔꯤꯁꯨ ꯇꯧꯔꯝꯃꯔꯣꯏꯗ ꯏꯒꯨꯝꯕ ꯀꯪ ꯏꯒꯨꯝꯕꯔ ꯊꯣꯛꯑꯒ ꯀꯪꯕꯒꯨꯝꯕ ꯂꯩꯕꯒꯤꯁꯨ ꯑꯣꯏꯔꯝꯕꯁꯨ ꯌꯥꯏ ꯑꯗꯨꯅꯤꯅ ꯐꯖꯅ ꯌꯦꯡꯊꯣꯛꯄꯅ ꯐꯥꯔꯅꯤꯅ ꯍꯥꯏꯔꯥꯛ ꯀꯦ ꯑꯁ ꯑꯩ ꯌꯥꯝ ꯋꯥꯔꯦ ꯑꯁꯦꯡꯕ ꯀꯔꯤ ꯏꯟꯖꯥꯡ ꯆꯒꯦꯔꯣ ꯉꯥꯁꯤꯗꯤ
ꯈꯪꯗꯦ ꯃꯝꯃꯕꯣ ꯑꯗꯨꯗ ꯆꯪꯕ꯭ꯔꯣ
ꯈꯪꯗꯦ ꯃꯝꯕꯁꯨ ꯈꯥꯡꯗ꯭ꯔꯦ ꯃꯄꯥꯟꯁꯨ ꯊꯣꯛꯇ꯭ꯔꯦ ꯎꯝ
ꯄꯣꯠꯆꯩ ꯂꯩꯕꯁꯨ ꯆꯠꯇꯦ ꯑꯃ ꯐꯥꯎ
ꯑꯃꯐꯥꯎ ꯆꯠꯇꯦ
ꯏꯃ ꯍꯥ
ꯑꯦ ꯇꯨꯝ ꯍꯧꯒꯠꯄꯒ ꯆꯠꯀ ꯃꯥ ꯕꯔꯨꯝꯗ ꯂꯩꯔꯅꯤ ꯑꯗꯨꯒ ꯑꯗꯨꯝ ꯂꯩꯔꯅꯤ ꯑꯗꯨꯒ ꯆꯛ ꯊꯣꯛ ꯃꯇꯝ ꯑꯣꯏ ꯇꯤꯝ ꯀꯤꯆꯟ ꯑꯃꯨꯛꯀ ꯆꯥꯡꯉꯅꯤ ꯅꯨ ꯀꯃꯟ ꯔꯣꯝ ꯅꯥꯔꯅꯤ ꯃꯨꯛꯀ ꯇꯨꯝꯃ ꯃꯇꯝ ꯌꯥꯎꯔꯅꯤ ꯇꯨꯝꯈ꯭ꯔꯦ ꯍꯧꯒꯠꯂꯅꯤ ꯁꯃꯥꯏꯅ ꯇꯧꯔ ꯂꯩꯔꯅꯤ
ꯎꯝ
ꯒꯤꯌꯟ ꯃꯦꯟꯒ ꯇꯗ꯭ꯔꯦꯗ
ꯎꯝ
ꯑꯔꯁꯤ ꯈꯣꯏꯗꯤ ꯀꯣꯂꯦꯖ ꯆꯥꯠꯄ ꯃꯂꯤꯅꯦ
ꯆꯠꯇꯦꯕ ꯍꯥꯏꯠ ꯉꯁꯤ ꯆꯠꯄ꯭ꯔꯣ ꯑꯥꯎ ꯉꯁꯤ ꯎꯗꯦ ꯃꯥ ꯆꯠꯂꯝꯒꯅꯤ ꯃꯥꯂꯦ
ꯀꯧꯁꯥꯏꯁꯨ ꯍꯂꯥꯛꯈ꯭ꯔꯕ ꯃꯥꯂꯦꯀꯣ
ꯑꯥ ꯑꯥ ꯑꯥ ꯍꯧ
ꯌꯥꯏꯐꯥꯕꯤꯅ ꯑꯃꯨꯛꯀ ꯖꯨꯂꯥꯏ ꯗꯦ ꯋꯥꯟ ꯇꯨ ꯊ꯭ꯔꯤꯗ ꯂꯥꯛꯁꯦꯒ ꯇꯧꯔꯒ ꯂꯩꯔꯦꯅꯦ
ꯑꯦ ꯑꯦ ꯌꯥꯏꯐꯕꯤꯁꯨ ꯂꯩꯀꯣ ꯑꯗꯨꯗ
ꯎꯝ
ꯀꯥꯎꯕꯨ ꯀꯥꯎꯏꯍꯦ ꯃꯥ ꯂꯩ ꯊꯦꯡꯅꯗ꯭ꯔꯦ ꯇꯣꯄ ꯅꯨꯃꯤꯠꯇ ꯃꯥ ꯃꯥꯕꯨ
ꯊꯦꯡꯅꯗꯦ ꯐꯥꯎꯕ ꯐꯥꯎꯅꯗꯦ
ꯎꯝ
ꯁ꯭ꯋꯥꯏꯁꯦ ꯂꯥꯛꯄ ꯃꯇꯝꯅꯤ ꯍꯟꯗꯛ ꯃꯔꯛ ꯃꯔꯛꯇ ꯀꯣꯜ ꯍꯧꯖꯤꯛꯀꯟ
ꯎꯝ
ꯑꯣ ꯀꯣꯜ ꯇꯧꯒꯅꯤ
ꯑꯃ ꯑꯉꯥꯡꯗꯨꯗꯤ
ꯃꯥꯁꯨ ꯆꯠꯅꯤꯡꯉꯥꯏ ꯅꯨꯃꯤꯠ ꯍꯥꯡꯕꯅ ꯁꯤꯔ ꯃꯥꯒꯤ ꯌꯨꯝꯅ ꯍꯥꯏ ꯍꯥꯏꯔꯛꯑꯣ ꯍꯥꯏꯩꯔꯛꯑꯣꯅ ꯍꯩꯕꯅ ꯌꯥꯗ꯭ꯔꯦꯅ ꯇꯧꯔꯛꯏꯅꯦ ꯑꯩꯅ ꯈꯪꯗ꯭ꯔꯤꯌꯦ ꯈꯪꯗ꯭ꯔꯤꯌꯦꯒ ꯇꯧꯔꯅ ꯂꯩꯍꯧꯕꯅꯦ ꯑꯩꯁꯨ
ꯃꯥꯗꯣ ꯃꯥꯒꯤ ꯑꯟꯇꯤꯅ ꯊꯤꯟꯒꯅꯤ ꯍꯥꯏꯌꯦ ꯑꯗꯨꯒꯤ ꯃꯇꯣꯝꯇ ꯆꯥꯊꯥꯅꯅꯤ ꯂꯥꯁꯇ ꯑꯩꯅ ꯁꯨꯃꯥꯏꯅ ꯍꯥꯏꯕꯗꯤ ꯑꯩꯁꯨ ꯀꯥꯁꯃꯤꯔꯤ ꯒꯤ ꯑꯩꯁꯨ ꯏꯇꯣꯝꯗꯗꯤ ꯆꯠꯄ ꯍꯥꯏꯇꯦꯅꯀꯣ ꯍꯧꯖꯤꯛ ꯍꯥꯏꯔꯗꯤ ꯍꯧꯖꯤꯛ ꯐꯥꯎ ꯒꯦꯠꯇꯣ ꯑꯣꯇꯣ ꯗ꯭ꯔꯥꯏꯚꯔꯗꯣ ꯐꯖꯅ ꯍꯥꯏꯕꯤꯔꯗꯤ ꯑꯩꯁꯨ ꯏꯇꯣꯛꯅ ꯆꯠꯄ ꯍꯩꯇꯦꯕ ꯒꯦꯠ ꯑꯩꯈꯣꯏ ꯚꯁ ꯐꯪ ꯐꯪꯕꯒꯤ ꯃꯐꯝꯗꯣ ꯑꯗꯨꯅ ꯑꯩꯅ ꯑꯣꯇꯣ ꯄꯖꯥꯁꯤꯗꯒꯤ ꯇꯧꯔꯒ ꯑꯩꯒꯤ ꯌꯨꯝꯗ ꯊꯤꯟ ꯊꯤꯟꯕꯤ ꯑꯩꯁꯨ ꯃꯐꯝꯗꯣ ꯑꯦꯍꯦꯛꯇ ꯍꯥꯏꯐꯝ ꯉꯝꯗꯦ ꯑꯗꯨꯒ ꯀꯥꯁꯃꯤꯔꯤ ꯒꯦꯠꯇ ꯄꯨꯕꯤꯌꯣꯅ ꯑꯩꯁꯨ ꯁꯨꯃꯥꯏꯅ ꯆꯠ ꯆꯠꯄꯅꯦ ꯑꯩꯅ ꯁꯨꯃꯥꯏꯅ ꯍꯥꯏꯕ
ꯎꯝ
ꯑꯗꯨꯒꯤ ꯃꯌꯨꯝꯅ ꯍꯥꯡꯕꯅ ꯌꯥꯗ꯭ꯔꯦ ꯀꯣꯟꯐꯥꯝ ꯇꯧꯕꯤꯌꯨ ꯀꯣꯟꯐꯥꯝ ꯇꯧꯕꯤꯌꯨ ꯀꯗꯧꯔ
ꯅꯪ ꯀꯅꯒ ꯂꯥꯥꯛꯇꯣꯏꯅ ꯀꯁꯃꯤꯔ ꯒꯦꯠ ꯐꯎꯗꯤ
ꯈꯪꯗꯦ ꯌꯥꯏꯐꯕꯤ ꯍꯣꯏ ꯌꯥꯏꯐꯕꯤꯗꯣ ꯃꯥꯒꯤ ꯑꯥꯗꯒꯤ ꯑꯣꯇꯣꯗꯒꯤ ꯂꯥꯛꯑꯒ ꯑꯁꯤ ꯎꯝ ꯑꯥ ꯀꯤꯁꯪꯒꯥꯔꯒꯤ ꯆꯥꯡꯅꯤꯉꯥꯏ ꯂꯝꯕꯤ ꯑꯃ ꯂꯩꯕꯗꯣ ꯑꯗꯨ ꯐꯥꯎꯗ ꯂꯥꯛꯑꯒ ꯎꯝ ꯑꯗꯨꯗꯀꯤ ꯑꯩꯈꯣꯏꯗꯣ ꯄꯨꯟꯅ ꯆꯠꯂꯁꯤꯔ ꯅꯍꯥꯟꯗꯤ ꯉꯥꯡꯍꯧꯕꯅꯦꯗꯣ
ꯑꯗꯨꯅꯗꯤ ꯐꯩꯌꯦ ꯈꯪ ꯏꯊꯟ ꯆꯠꯄꯗꯨ ꯆꯠ
ꯎꯝ ꯁꯤꯛꯁ ꯍꯟꯗ꯭ꯔꯦꯠ ꯅꯤꯕꯅꯤ
ꯎꯝ ꯑꯗꯨꯅꯦꯕ ꯌꯥꯝ ꯐꯔꯛ ꯇꯥꯝꯅꯦ ꯄꯩꯁꯥꯁꯨ ꯂꯣꯏ ꯌꯥꯝ ꯂꯧꯕꯒꯤ ꯃꯨꯛ
ꯎꯝ ꯄꯩꯁꯥ ꯌꯥꯝ ꯆꯪꯉꯦꯕ ꯑꯗꯨꯅ
ꯎꯝ
ꯈꯪꯗꯔꯦꯅꯦ ꯑꯩꯁꯨ ꯄꯩꯁꯥ ꯆꯠꯅꯤꯡꯉꯥꯏ ꯈꯛꯇ ꯍꯧꯖꯤꯛ ꯄꯩꯔ ꯂꯩ ꯇꯥꯟꯕꯅ
ꯇꯦꯛꯅꯤꯀꯦꯜ ꯄꯣꯁꯇꯤꯡ ꯆꯠꯅꯤꯡꯉꯥꯏꯁꯨ ꯆꯠꯅꯤꯡꯉꯥꯏ ꯂꯩꯌꯦꯅ ꯄꯩꯁꯥ
ꯑꯣ ꯑꯣ ꯑꯣ ꯑꯣ ꯅꯣꯏ ꯍꯧꯖꯤꯛ ꯐꯥꯎ ꯑꯗꯨꯒꯤ ꯊꯣꯛꯇ꯭ꯔꯤꯀꯣ
ꯎꯝ
ꯎꯝ
ꯌꯨꯝꯅ ꯁꯤꯗ ꯂꯩꯕꯅꯦ ꯑꯗꯣꯝꯗ ꯊꯣꯛꯑꯗꯤ ꯑꯩ ꯂꯥꯛꯈ꯭ꯔꯗ
ꯎꯝ
ꯌꯟꯁꯤꯕꯂꯥꯗꯤ ꯖꯨꯂꯥꯏ ꯊꯥꯔꯇꯤ ꯗꯒꯤ ꯂꯥꯛꯅꯦ ꯍꯥꯏꯌꯦ
ꯏꯃ ꯍꯣ ꯏꯃ
ꯑꯗꯨ ꯆꯠꯂꯨ ꯈꯣꯏꯁꯨ ꯊꯦꯡꯅ ꯂꯥꯛꯀꯅꯤ ꯍꯥꯏꯌꯦ ꯔꯣꯁꯤꯇꯥ ꯃꯥꯂꯦꯝꯁꯤꯅꯥ ꯂꯨꯆꯨ ꯃꯣꯏ ꯑꯍꯨꯝ ꯂꯥꯛꯃꯤꯟꯅꯅꯤ
ꯑꯗꯨꯒ ꯂꯤꯅꯥꯁ ꯈꯣꯏ ꯔꯦꯕꯥ ꯈꯣꯏ ꯅꯤꯇꯤꯁ ꯈꯣꯏꯅꯗꯤ ꯖꯨꯂꯥꯏ ꯐꯥꯔꯁ ꯋꯤꯛ ꯂꯥꯛꯈ꯭ꯔꯅꯤ
ꯎꯝ ꯅꯨꯡꯉꯥꯏꯕ
ꯁꯨꯟꯁꯤꯕꯂꯥꯗꯤ ꯅꯍꯥꯟꯗꯒꯤ ꯀ꯭ꯂꯥꯁ ꯐꯖꯅ ꯆꯠꯄꯅꯤꯅ ꯑꯗꯨꯝ ꯑꯦꯇꯦꯟꯗꯦꯟꯁ ꯁꯨꯒꯅꯦꯕ
ꯎꯝ ꯇꯟꯕꯅꯤꯀꯣ
ꯑꯣꯛꯇꯣꯕꯔꯗ ꯆꯠꯅꯤꯡꯉꯥꯏ ꯂꯩꯁꯤꯗꯤ ꯅꯪꯁꯨ
ꯑꯣꯏꯗꯧ ꯃꯥꯟꯗꯦ ꯍꯥꯏꯒꯤꯕꯅꯤ
ꯑꯣꯏꯅꯤ ꯑꯣꯏꯅꯤ
ꯃꯥꯟꯗ꯭ꯔꯦ ꯃꯥꯟꯗ꯭ꯔꯦ ꯑꯣꯏꯗꯧ ꯃꯥꯟꯗ꯭ꯔꯦ
ꯈꯪꯗꯦ ꯀꯃꯥꯏ ꯇꯧꯗꯣꯏꯅꯣ
ꯎꯝ ꯐꯖꯅ ꯂꯥꯛꯑꯣ
ꯂꯥꯛꯅꯤꯡꯗ꯭ꯔꯦꯔ ꯀꯣꯜꯂꯦꯖ ꯀꯥꯕ ꯂꯣꯏꯔꯒ ꯊꯣꯛꯂꯛꯄꯕ ꯑꯣꯏꯕ ꯑꯣꯏꯅꯤꯡꯈ꯭ꯔꯦ
ꯎꯝ
ꯄꯥꯁꯇ꯭ꯔꯗꯣ ꯉꯔꯥꯡ ꯀꯣꯜ ꯇꯧꯔꯛꯑꯦ ꯑꯥꯗ ꯇꯧꯕ ꯌꯥꯔꯅꯤꯅ ꯃꯃꯥꯏ ꯊꯨꯗꯦꯛꯀꯗꯕꯅꯤ ꯍꯧꯖꯤꯛꯇꯤ ꯀꯅꯥ ꯇꯧꯅꯤꯡꯉꯥꯏꯅꯣ ꯁꯨꯇꯤ ꯂꯩꯕꯅꯤꯅ ꯃꯇꯝ
ꯑꯣ ꯑꯗꯨꯅꯤ
ꯁꯥꯎꯅꯤꯡꯕꯗꯣ ꯄꯩꯁꯥꯁꯨ ꯂꯧꯔꯔꯣꯏ ꯐ꯭ꯔꯤꯗ ꯇꯧꯔꯣꯀꯣ ꯇꯧꯔ
ꯏꯁ
ꯁꯥꯎꯅꯤꯡꯕ ꯂꯣꯏꯔꯝꯅꯤ ꯑꯩꯗꯤ ꯑꯗꯨ ꯅꯨꯄꯥꯗꯣ ꯑꯃꯨꯛꯀ ꯀꯣꯜ ꯇꯧꯔꯛꯀꯦꯀꯣ
ꯑꯥ ꯑꯥ ꯑꯥ